ꯑꯥ
ꯍꯜꯂꯣ
ꯀꯩꯗꯧꯔꯤꯅꯣ
ꯐꯝꯃꯤꯌꯦ
ꯍꯧꯖꯤꯛꯄꯨ ꯐꯝꯕ ꯃꯇꯝꯂꯣ
ꯃꯇꯝꯅꯦ
ꯐꯝꯕ ꯃꯇꯝ ꯅꯠꯇꯦ ꯍꯧꯖꯤꯛ
ꯍꯧꯖꯤꯛ ꯐꯝꯗ꯭ꯔꯗꯤ ꯀꯔꯝ ꯀꯥꯟꯗ ꯐꯝꯗꯣꯏꯅꯣ ꯂ ꯇꯨꯡꯕꯅ ꯁꯤꯗꯧꯒꯥꯟꯁꯤꯗ
ꯂꯣꯛ ꯊꯨꯡꯑꯗꯤ ꯍꯤꯗꯥꯛ ꯂꯩꯔꯒ ꯆꯥꯔꯣꯗꯅ ꯄꯩꯁꯥ ꯇꯥꯟꯕ ꯅꯣꯏꯗꯤ
ꯐꯤꯗꯥꯛ ꯑꯅꯤꯗ ꯆꯥꯔꯕꯅꯤꯅꯦ ꯐꯠꯇꯦ ꯍ
ꯑꯗꯨꯗꯤ ꯐꯠꯇꯕ ꯆꯥꯔꯗꯤ ꯂꯣꯛ ꯊꯨꯡꯉꯦ ꯍꯥꯏꯕ ꯄꯣꯠꯇꯣ ꯑꯃꯨꯛ ꯆꯥꯁꯤꯜꯂꯣ ꯑꯗꯨꯗꯤ ꯐꯒꯗ꯭ꯔꯥ
ꯇꯥꯗ꯭ꯔꯦ ꯍꯟꯖꯤꯀꯥꯟ ꯑꯗꯨꯒꯨꯝꯕ ꯄꯣꯠꯇꯣ ꯆꯥꯗ꯭ꯔꯦ
ꯑꯩꯈꯣꯏꯗꯤ ꯍꯛꯖꯤꯛ ꯆꯥꯛ ꯍꯧꯔꯗꯣꯏꯅꯦ ꯎꯇꯤ ꯊꯣꯡꯕ ꯆꯥꯗꯣꯏꯅꯤ ꯉꯁꯤ
ꯆꯔꯣ ꯆꯔꯣ
ꯎꯁꯣꯏꯒ
ꯄꯔꯦꯃꯤꯗꯣ ꯆꯠꯄ ꯍꯧꯈ꯭ꯔꯕ꯭ꯔꯣ ꯍꯥꯥ ꯅꯨꯄꯤ ꯑꯃꯗꯣ ꯆꯠꯄ ꯍꯧꯈ꯭ꯔꯕꯣ
ꯈꯪꯗꯦ ꯑꯩ ꯆꯠꯂꯝꯃꯅꯤ ꯐꯥꯎꯅꯗꯦ ꯄꯥꯎ
ꯐꯣꯟꯁꯨ ꯇꯧꯔꯛꯇꯦ
ꯂꯦꯛꯀꯅꯤ ꯍꯥꯏꯕ꯭ꯔꯣ ꯑꯗꯨꯗ
ꯍꯥꯥ
ꯑꯗꯨꯗ ꯂꯥꯛꯑꯒ ꯂꯦꯛꯀꯅꯤ ꯍꯥꯏꯕ꯭ꯔꯣ ꯉꯁꯤ
ꯂꯥꯛꯒꯅꯦ ꯆꯕꯤ ꯊꯝꯃꯝꯃꯣ ꯍꯥꯏꯕꯤ ꯊꯝꯃꯝꯈ꯭ꯔꯕꯅꯦ
ꯈꯪꯗꯦꯅꯥ ꯑꯩꯗꯤ
ꯉꯁꯥꯏꯗꯨꯗꯤ ꯏꯁꯀꯣꯠ ꯆꯠꯄ ꯉꯥꯏꯔꯦ ꯍꯥꯏꯔꯒ ꯑꯃꯨꯛ ꯇꯧꯔꯛꯇꯦ ꯆꯠꯄ ꯍꯧꯗ꯭ꯔꯤꯕ꯭ꯔꯥ ꯍꯧ ꯗꯔꯖꯠꯂ
ꯆꯠꯂꯝꯃꯅꯤ ꯄꯨꯡ ꯇꯔꯥ ꯑꯗꯨꯋꯥꯏꯗ ꯂꯩꯕꯅꯦ ꯍꯦꯛ ꯍꯦꯛ ꯄꯨꯡ ꯀꯌꯥꯗꯅꯣ ꯅꯪ ꯇꯧꯕ
ꯍꯧꯖꯤꯛ ꯉꯁꯥꯏ ꯄꯨꯡ ꯑꯅꯤ ꯑꯍꯨꯝ ꯄꯨꯡ ꯑꯅꯤ ꯑꯗꯨꯋꯥꯏꯗ
ꯑꯣ ꯑꯊꯦꯡꯕ ꯆꯠꯇ ꯑꯣꯏꯔꯝꯃꯅꯤ ꯑꯗꯨꯗꯤ ꯑꯩ ꯐꯥꯎꯅꯩ
ꯑꯗꯨꯗꯤ ꯍꯣꯔꯦꯟ ꯅꯨꯡꯗꯥꯡ ꯌꯧꯔꯛꯀꯗꯧꯕ ꯃꯥꯜꯂꯦꯅꯦ
ꯇꯧꯗꯤ ꯇꯧꯕꯅꯦ ꯉꯁꯥꯏ ꯑꯗꯨ ꯑꯩꯗꯤ ꯌꯧꯔꯕ꯭ꯔꯅ ꯈꯜꯂ ꯂꯩꯕꯅꯦ ꯀꯩꯅꯣ ꯄꯨꯡ ꯇꯔꯥ ꯑꯗꯨꯋꯥꯏꯗ ꯂꯩ ꯍꯥꯏꯕ ꯅꯠꯇ꯭ꯔꯣ
ꯄꯨꯡ ꯇꯔꯥ ꯑꯗꯨꯋꯥꯏꯗꯗꯤ ꯉꯁꯥꯏꯗꯨꯅ ꯉꯥꯏꯔꯕꯅꯦ ꯍꯥꯏꯔꯕꯅꯤ ꯈꯪꯗꯦ ꯉꯁꯤ ꯅꯨꯃꯤꯠ ꯁꯨ ꯉꯥꯏꯔꯕ꯭ꯔꯥ ꯈꯪꯗꯦ ꯖꯤꯔꯤꯗꯒꯤ ꯊꯣꯛꯂꯛꯄ ꯉꯥꯏꯒꯅꯤ ꯍꯥꯏꯕꯅꯦ ꯅꯍꯥꯟꯗꯣ ꯖꯤꯔꯤꯒꯤ ꯒꯥꯔꯤ ꯁꯀꯣꯠ ꯆꯠꯄ ꯃꯤꯁꯤꯡꯗꯣ ꯀꯩꯅꯣ ꯄꯨꯡ ꯇꯔꯨꯛ ꯇꯔꯦꯠ ꯅꯤꯄꯥꯜ ꯇꯔꯦꯠ ꯑꯗꯨꯋꯥꯏꯗ ꯌꯧꯔꯛꯄꯅꯦ
ꯋꯥ ꯌꯥꯝꯈ꯭ꯔꯦꯗꯥ ꯋꯥ ꯌꯥꯝꯈ꯭ꯔꯦꯗꯥ
ꯌꯥꯕꯅꯦ
ꯅꯨꯄꯤ ꯑꯃꯗꯣ ꯅꯪ ꯄꯥꯎ ꯐꯥꯎꯅꯕ꯭ꯔꯣ
ꯀꯪꯂꯥꯏꯂꯅꯨꯡ ꯃꯃꯥꯗꯨꯔꯣ ꯀꯅꯥꯅꯣ ꯅꯨꯄꯤ ꯑꯃ
ꯑꯗꯨ ꯈꯨꯂꯥꯏꯗꯤ ꯐꯥꯎꯅꯗꯦ
ꯍꯦꯛ ꯍꯥꯏꯕ ꯍꯦꯛ ꯍꯥꯏꯗꯧꯔꯕ ꯍꯦꯛ ꯍꯥꯏꯕꯒ ꯑꯃꯨꯛ ꯍꯥꯏꯔꯛꯄ
ꯎ
ꯑ
ꯂꯣꯛ ꯊꯨꯡꯕꯅꯦ ꯁꯤꯗꯧꯔꯦ ꯍꯧꯖꯤꯛ ꯀꯥꯟꯁꯦ
ꯗꯒ ꯀꯥꯞꯄꯒ ꯀꯨꯀꯔꯁꯦ ꯄꯨꯈꯥꯏꯗ ꯈꯪꯗ꯭ꯔꯦꯗ
ꯁꯝꯕ꯭ꯔꯩ ꯃꯥꯅꯒꯤ ꯆꯤꯡꯍꯤꯅꯥ ꯅꯣꯏꯗꯤ ꯑꯍꯝ ꯕꯣꯜ ꯌꯦꯡꯕ꯭ꯔꯣ
ꯍꯟꯗꯛ ꯕꯣꯜ ꯂꯩꯁꯨ ꯂꯩꯥꯇꯅ
ꯎꯝ
ꯅ ꯉꯁꯤ ꯂꯩꯗꯅ
ꯑꯥ ꯑꯥ
ꯉꯁꯤ ꯂꯩꯇꯦꯅ ꯍꯌꯦꯡꯅ ꯑꯃꯨꯛ ꯂꯥꯛꯀꯗꯕ ꯑꯣ ꯍꯌꯦꯡꯅ ꯑꯃꯨꯛ ꯂꯥꯛꯀꯗꯕ ꯅꯠꯇ꯭ꯔꯣ
ꯊꯥꯔꯇꯤꯟꯗꯅꯦ ꯊꯥꯔꯇꯤꯟꯗꯅꯦ ꯍꯥꯢꯌꯦ ꯈꯪꯗꯦ ꯉꯁꯤ ꯊꯥꯔꯇꯤꯟ ꯅꯠꯇ꯭ꯔꯣ
ꯊꯥꯔꯇꯤꯟ ꯑꯣꯢꯔꯁꯨ ꯍꯌꯦꯡ ꯑꯗꯤ ꯊꯌꯦ
ꯍꯌꯦꯡ ꯍꯪꯆꯤꯠ ꯍꯥꯏꯒꯗꯧꯕꯅꯤꯅꯦꯍꯦ
ꯍꯌꯦꯡꯅꯦ ꯇꯨꯝꯗ꯭ꯔꯤꯀꯥꯟꯗ ꯌꯦꯡꯒꯗꯕ ꯂꯩꯕꯗꯨꯕꯨ
ꯁꯝꯕ꯭ꯔꯩ ꯃꯥꯅꯒꯤ
ꯑꯦꯔꯦ
ꯀꯩꯁꯨ ꯇꯧꯗꯦ ꯑꯁ ꯉꯁꯤꯒꯤ ꯑꯇꯤꯌꯥꯁꯦ ꯄꯨꯡ ꯁꯪ ꯁꯪꯈ꯭ꯔꯦꯗ ꯍꯧꯖꯤꯛꯇ ꯅꯨꯡꯁꯥ ꯌꯥꯝ ꯊꯣꯛꯄ ꯁꯥꯔꯒ
ꯅꯤꯡꯉꯦꯍꯦ
ꯌꯥꯝꯅ ꯌꯥꯝꯅ ꯀꯩꯅꯣ ꯇꯧꯋꯦ
ꯑꯇꯤꯌꯥꯕꯣ ꯀꯃꯥꯏꯅ ꯁꯪꯒꯗ꯭ꯔꯣ
ꯁꯪꯉꯦ ꯍꯥꯏꯕꯁꯦ ꯑꯃ ꯂꯩꯅ ꯁꯪꯕꯗꯣ ꯃꯆꯨꯗꯣ ꯑꯇꯤꯌꯥꯒꯤ ꯃꯆꯨꯗꯣ ꯁꯪꯕ
ꯄꯂꯨꯁ ꯅꯪ ꯏꯅꯦ ꯋꯥꯒ ꯅꯅꯨꯡꯉꯥꯏꯇꯦ ꯀꯋꯦꯛ ꯀꯋꯦꯛ ꯍꯧꯏ ꯑꯃꯨꯛꯀꯥ
ꯅꯪꯅꯥꯅꯤ ꯑꯩꯒꯤꯗꯤ ꯌꯥꯝ ꯐꯩ ꯐꯔꯕ ꯌꯥꯝ ꯐꯕ ꯅꯦꯠ ꯋꯥꯛ ꯑꯗꯨꯗꯤ
ꯅꯪꯒꯤ ꯐꯠꯇꯕꯒꯤꯅꯦ ꯅꯪꯒꯤ ꯈꯣꯟꯖꯦꯜꯗꯣ ꯀꯧꯔꯛ ꯇꯧꯔꯤꯗꯣ ꯑꯩꯒꯤꯗꯣ ꯐꯥꯕꯒꯤꯅꯦ ꯅꯪ ꯐꯖꯅ ꯇꯥꯔꯤꯗꯣ
ꯏꯁꯤꯡꯁꯦ ꯌꯥꯝ ꯂꯨꯔꯦ ꯅꯣꯅꯦꯗ ꯗ ꯀ ꯎꯝ ꯆꯔꯦ
ꯑꯩꯈꯣꯢꯗꯤ ꯏꯁꯤꯡꯗꯤ ꯋꯥꯠꯇꯦꯗ
ꯋꯥꯠꯇꯦ ꯑꯗꯨꯕꯨ ꯃꯣꯠꯄꯒꯤ ꯊꯛꯅꯤꯡꯗꯕ ꯉꯁꯥꯏ ꯗꯨꯀꯥꯟꯗ ꯆꯠꯂꯒ ꯅꯣ ꯂꯧꯔꯦꯅ ꯖꯥ ꯂꯧꯔꯦꯅ ꯖꯥꯔꯗꯣ ꯏꯁꯤꯡ ꯈꯛꯇꯪ ꯂꯧꯔ ꯑꯃꯨꯛ ꯍꯜꯂꯛꯀꯦ ꯍꯥꯏꯔꯒ ꯌꯥꯗꯦꯅꯦ
ꯇꯪ ꯇ꯭ꯔꯤꯛ ꯂꯪꯉꯦꯅꯦ ꯀꯩꯅꯣ
ꯂꯪꯇ꯭ꯔꯤ ꯂꯪꯉꯦ ꯍꯥꯏꯗ꯭ꯔꯒ ꯀꯔꯤ ꯁꯪ ꯁꯪꯉꯦ ꯍꯥꯏꯔꯤꯗꯣ ꯅꯪ ꯂꯥꯡꯇ꯭ꯔꯤꯛ ꯂꯪꯉꯦ ꯍꯥꯏꯒꯗꯕꯅꯤꯅꯦ ꯊꯥꯏꯅ
ꯏꯁꯤꯡ ꯏꯁꯤꯡꯗꯣ ꯍꯥꯏꯕꯅꯦ
ꯏꯁ ꯂꯪꯉꯝꯃꯔꯣꯏ ꯂꯪꯉꯝꯃꯅꯤ ꯌꯦꯡꯕꯗꯗꯤ ꯍꯣꯏ ꯍꯣꯏꯒꯤꯗꯤ
ꯑꯩꯈꯣꯏꯁꯨ ꯖꯥꯔꯒꯤ ꯑꯗꯨꯝ ꯊꯛꯑꯦꯅ
ꯆꯞ ꯃꯥꯅꯔꯝ ꯅꯤ
ꯆꯥꯛ ꯊꯣꯡꯕꯗꯨꯁꯨ ꯑꯇꯣꯞꯄ ꯂꯩꯔꯒ ꯊꯣꯡꯕꯅꯦ ꯊꯛꯄꯗꯨꯅ ꯑꯇꯣꯞꯄ ꯊꯣꯡꯕꯗꯨꯅ ꯑꯇꯣꯞꯄ ꯏꯔꯨꯕꯗꯨꯅ ꯑꯇꯣꯞꯄ ꯑꯩꯈꯣꯏꯒꯤ ꯃꯈꯟ ꯑꯍꯨꯝꯅꯦ
ꯑꯁ ꯁꯦꯡꯗꯕꯒꯤꯅꯦ ꯃꯈꯟ ꯌꯥꯝꯃꯤꯗꯨ
ꯁꯦꯡꯕꯒꯤꯅꯦ
ꯁꯦꯡꯉꯗꯤ ꯁꯨꯃꯥꯏꯅ ꯇꯧꯔꯔꯣꯏ ꯁꯦꯡꯗꯕꯒꯤꯅꯤ
ꯑꯁꯦꯡꯕ ꯉꯥꯛꯇꯅꯦ ꯑꯩꯈꯣꯏꯅ ꯄꯥꯏꯔꯤꯁ
ꯅꯃꯥꯟꯅꯕ ꯅꯃꯥꯟꯅꯕꯤꯁꯤꯡꯗꯤ ꯀꯥꯏ ꯀꯥꯏ ꯆꯠꯅꯈ꯭ꯔꯒꯦ ꯍꯥꯥ
ꯀꯩꯅꯣ ꯈꯪꯗꯦ ꯀꯩꯅꯣ ꯑ ꯑꯃꯗꯣ ꯃꯣꯏꯒꯤ ꯊꯣꯛꯈ꯭ꯔꯕꯣ
ꯉꯁꯤ ꯊꯣꯛꯀꯅꯤ ꯍꯥꯏꯕ ꯅꯠꯇ꯭ꯔꯣ
ꯉꯁꯤ ꯊꯣꯛ ꯑꯣꯏ ꯍꯦ ꯉꯁꯤ ꯅꯨꯃꯤꯠꯁꯨ ꯅꯠꯇꯅ
ꯅꯪꯅ ꯅꯍꯥꯟ ꯉꯁꯤ ꯊꯣꯛꯀꯅꯤ ꯃꯣꯏꯒꯤ ꯃꯃꯥ ꯃꯄꯥꯗꯣ ꯂꯥꯛꯑꯣ ꯍꯥꯏꯕꯤ ꯇꯔꯦ
ꯑꯣ ꯊꯣꯛꯈ꯭ꯔꯦ ꯑꯗꯨꯗꯤ
ꯑꯗꯨꯅꯦ ꯑꯩꯅ ꯍꯥꯏꯕꯗꯨꯗꯤ
ꯈꯔꯥ ꯃꯊꯣꯏꯗ
ꯑꯁ
ꯉꯁꯤꯅ ꯑꯍꯥꯟꯕꯔꯣ ꯑꯅꯤ ꯁꯨꯕ꯭ꯔꯣ
ꯑꯅꯤꯁꯨꯨꯕꯅꯤ ꯑꯍꯥꯟꯕꯗ ꯃꯄꯥꯟ
ꯀꯔꯤꯅꯣꯅꯦ ꯌꯥꯝ ꯂꯞꯄꯦꯗ
ꯂꯥꯛꯞꯄꯅꯤ ꯋꯥ ꯉꯥꯡꯅꯤꯡꯗꯦ ꯀꯗꯥꯏꯗꯒꯤ ꯑꯩꯈꯣꯏ ꯍꯟꯗꯛꯇꯤ ꯏꯕ ꯅꯠꯇꯦ ꯄꯥꯕꯅꯦ ꯄꯥꯔꯤꯉꯩꯗꯨꯗ ꯃꯥꯗꯤ ꯃꯤꯅ ꯋꯥ ꯃꯉꯣꯟꯗ ꯋꯥꯔꯤ ꯁꯥꯔꯛꯄ ꯐꯥꯎ ꯈꯨꯝꯗꯕꯤ ꯂꯩꯔꯗꯤ ꯑꯗꯨꯗꯤ ꯐꯖꯅ ꯇꯧꯔꯝꯃꯣꯏ ꯑꯣꯏ ꯑꯗꯨ ꯐꯥꯎ ꯌꯥꯝ ꯐꯥꯔꯕꯅꯦ ꯃꯃꯥ ꯃꯄꯥꯅ ꯂꯨꯗꯕꯅꯦ ꯑꯗꯨ ꯇꯧꯗꯕꯅꯦ ꯁꯥꯎꯅꯤꯡꯉꯤ ꯏꯟꯖꯥꯡ ꯆꯥꯛ ꯌꯦꯟꯖꯥꯡ ꯂꯩꯔꯒ ꯆꯥꯔꯒ ꯂꯩꯕꯅꯤ ꯍꯥꯏꯕꯁꯤꯁꯨ ꯈꯟ ꯈꯟꯗꯦ ꯌꯨꯝꯗ ꯂꯩꯕ ꯍꯤꯟꯖꯥꯡ ꯐꯥꯎ ꯊꯥꯔꯛꯑꯣ ꯍꯥꯏꯔꯒ ꯊꯥꯔꯛꯇꯦ ꯅꯍꯥꯟꯗꯣ ꯎꯁꯣꯏ ꯊꯥꯔꯛꯑꯣ ꯁꯣꯏ ꯂꯧꯔꯒ ꯁꯣꯏꯁꯨ ꯃꯆꯥ ꯃꯆꯥꯗꯨ ꯅꯠꯇꯦ ꯑꯆꯧꯕꯁꯤꯡꯗꯨ ꯂꯧꯔꯒ ꯊꯥꯔꯛꯑꯣ ꯍꯥꯏꯔꯒ ꯏꯃꯥꯗ ꯂꯧꯕꯤꯌꯨ ꯍꯥꯏꯅ ꯐꯣꯟ ꯇꯧꯔꯛꯑꯦ ꯍꯥꯏꯌꯦ
ꯃꯣꯏꯗꯤ ꯀꯩꯗꯧꯔ ꯂꯩ ꯌꯦ ꯍꯥꯏꯕꯥꯅꯣ
ꯈꯡ ꯗꯦ
ꯇꯨꯃꯥ ꯇꯨꯝꯃꯒ ꯂꯩꯔꯝꯒꯅꯤ
ꯃꯇꯥꯏꯅꯥ ꯈꯠꯕꯗꯣ ꯊꯕꯛ ꯑꯣꯏꯅ ꯇꯧꯔ ꯂꯩꯔꯕꯅꯤꯅꯦ ꯃꯣꯏꯗꯤ ꯀꯔꯤꯕꯨ ꯇꯧꯔꯨꯅꯤ
ꯌꯦꯡꯅꯤꯡꯗꯕꯅ ꯀꯔꯤꯅꯣ ꯏꯁꯤꯡ ꯄꯥꯏꯔ ꯂꯩꯕ꯭ꯔꯣ
ꯑꯗꯦ ꯀꯩꯅꯣ ꯇꯧꯅꯤꯉꯥꯏ ꯎꯇꯤ ꯊꯣꯡꯅꯤꯉꯥꯏ ꯍꯋꯥꯏꯗꯨ ꯀꯥ ꯑꯃꯅ ꯂꯩꯕ ꯀꯨꯀꯥꯔꯗ ꯎꯝ
ꯅꯨꯡꯗꯥꯡꯗꯕꯨ ꯀꯔꯤ ꯎꯇꯤꯅꯣ ꯑꯌꯨꯛꯇ ꯆꯥꯒꯗꯕꯅꯦ ꯎꯇꯤꯗꯤ
ꯍꯣꯏꯗꯤ ꯑꯌꯨꯛꯇ ꯆꯥꯕ ꯁꯪꯖꯗ꯭ꯔꯦ ꯑꯌꯨꯛꯇ ꯍꯧꯒꯠꯄ ꯉꯝꯗꯦ ꯄꯨꯡ ꯄꯨꯡ ꯇꯔꯨꯛ ꯄꯨꯡ ꯇꯔꯨꯛ ꯃꯈꯥꯏꯗ ꯄꯨꯡ ꯇꯔꯨꯛ ꯃꯈꯥꯏ ꯇꯔꯦꯠꯇ ꯍꯧꯒꯠꯄꯅꯤ ꯑꯌꯨꯛ ꯍꯧꯒꯠꯄꯒ ꯉꯝꯖꯔꯔꯣꯏ ꯉꯟꯅ ꯑꯗꯨꯒꯤ ꯍꯦꯟꯅ ꯉꯟꯈ꯭ꯔꯗꯤ ꯁꯤꯔꯅꯤ ꯄꯩꯁꯥꯅ ꯃꯔꯨꯞ ꯑꯃ ꯂꯩꯇꯕꯅꯦ ꯅꯍꯥꯟ
ꯅꯨꯄꯥ ꯑꯃꯗ ꯄꯩꯁꯥ ꯂꯧꯕꯤꯕꯗꯣ ꯉꯁꯤ ꯍꯥꯡꯪꯂꯛꯑꯦ
ꯅ ꯂꯤꯁꯤꯡ ꯑꯅꯤ ꯂꯧꯋꯦ ꯍꯥꯏꯕꯗꯣ
ꯎꯝ ꯆꯤꯡ ꯃꯤ ꯂꯧꯋꯦ ꯍꯥꯏꯕꯗꯣ ꯉꯁꯤ
ꯑꯩꯈꯣꯏꯒꯤꯗꯨꯗꯤ ꯂꯣꯏꯅ ꯊꯥꯔꯛꯈ꯭ꯔꯕ꯭ꯔꯣ
ꯐꯉ ꯑꯣꯒ ꯄꯤꯗꯤꯈ꯭ꯔꯦ
ꯑꯅꯤꯗ ꯑꯅꯤꯃ
ꯍꯣꯏ ꯎ ꯀ꯭ꯔꯕ ꯑꯩꯈꯣꯏꯒꯤ ꯑꯃꯗꯣ ꯍꯥꯟꯅ ꯍꯧ
ꯇꯥꯟꯕꯥꯟꯕꯗꯣ ꯑ
ꯑꯗꯨꯗ
ꯍꯟꯗꯛ ꯀꯅꯥ ꯂꯧꯕ꯭ꯔꯥ
ꯀꯩꯅꯣꯅꯦ ꯈꯨꯟꯗ ꯂꯩꯕ ꯄꯥꯔꯠ ꯑꯅꯤꯗ ꯂꯩꯕꯗꯣ ꯑꯩꯈꯣꯏ ꯈꯨꯟꯒꯤ ꯄꯥꯔꯠ ꯑꯅꯤꯗ ꯆꯠꯈꯤꯕꯗꯣ
ꯑꯣꯛ